ꯎ
ꯎꯝ ꯇꯥꯅꯦ
ꯎꯝ ꯑꯗꯣ ꯐꯔꯣꯀꯣ
ꯑ ꯈꯨꯠꯁꯦ ꯑꯁ ꯂꯣꯏ ꯅꯥꯕꯣꯟꯗ꯭ꯔꯦ ꯅꯍꯥꯟꯒꯤ ꯑꯩꯈꯣꯏꯅ ꯀꯥꯕ ꯃꯐꯝꯗꯣ ꯑꯁ ꯑꯩꯈꯣꯏꯅ ꯑꯗꯨꯝ ꯀꯥ ꯂꯩꯦ ꯍꯥꯏꯗꯤ ꯑꯩꯈꯣꯏꯟꯁꯦ ꯐꯖꯅ ꯃꯣꯁꯛ ꯃꯧꯅ ꯀꯥꯕꯗꯤ ꯅꯠꯇꯕ ꯍꯥꯏꯐꯦꯠ ꯀꯥꯔꯒ ꯑꯩꯈꯣꯏꯅ ꯊꯦꯡꯕꯗ ꯀꯩꯗꯧꯕ ꯕꯗꯣ
ꯎꯝ ꯑꯩꯉꯣꯟꯗꯗꯤ ꯑꯗꯨꯃꯥꯏꯅ ꯒ꯭ꯔꯤꯟꯗ ꯀꯥꯗ꯭ꯔꯦ ꯍꯥꯏꯗꯤ ꯉꯥꯛꯇꯛꯇꯣ ꯑꯗꯨꯝ ꯐꯈ꯭ꯔꯦ ꯈꯣꯠꯈ꯭ꯔꯦ ꯍꯥꯏꯔꯒ
ꯀꯥꯈꯠꯂꯛꯏꯅꯦ ꯉꯁꯥꯏ ꯑꯌꯨꯛ ꯑꯗꯥꯏꯋꯥꯏꯗꯒꯤ ꯈꯔ ꯈꯔ ꯀꯥꯏ ꯃꯌꯥꯝ ꯇꯛ ꯌꯦꯡꯕꯗ ꯈꯪꯗꯦꯕ ꯑꯩꯁꯨ ꯖꯤ ꯃꯨꯟꯅ ꯌꯧꯁꯤꯜꯂ ꯀꯥꯏꯅ ꯈꯪꯕ
ꯎꯝ ꯑꯗꯣ ꯍꯥꯏꯗꯤ ꯅꯩꯕꯗꯗꯤ ꯅꯥꯕꯤꯗꯣ ꯇꯧꯕ꯭ꯔꯥ ꯀ꯭ꯔꯤꯟ ꯀꯥꯅꯤꯅ
ꯎꯝ ꯑꯦꯅꯤ
ꯎꯝ ꯑꯗꯣ ꯀꯩ ꯍꯥꯏꯇꯥꯔꯦ ꯍꯤꯒꯥꯏ ꯌꯩꯕꯩ ꯇꯥꯏꯞꯇ ꯃꯣꯏꯒꯤ ꯐꯇꯤꯅ ꯇꯛ ꯇꯛ ꯇꯧꯕꯗꯤ ꯍꯣꯔꯦꯟ
ꯇꯜ꯭ꯔꯥ ꯌꯦꯠ ꯀꯥꯏ
ꯀꯩꯒꯤꯅꯣ ꯐꯗꯣꯏꯅꯦ ꯊꯨꯅ
ꯇꯧꯅꯤꯡꯗꯦ ꯈꯨꯠꯅ ꯁꯨꯃꯥꯏꯅ ꯂꯩꯕꯕꯁꯤꯅ ꯐꯩ
ꯎꯝ ꯑꯗꯣ ꯍꯜꯂꯣ
ꯇꯥꯏꯌꯦ ꯍꯥꯏꯔꯣ
ꯍꯥꯏꯗꯤ ꯊꯣꯡ ꯁꯦꯝꯕ ꯍꯥꯏꯗꯣ ꯀꯃꯥꯏꯅꯅꯣ
ꯍꯥꯏꯗꯤꯀꯣ ꯎꯝ ꯍꯧꯖꯤꯛꯀꯤꯁꯤꯅ ꯑꯩꯅ ꯍꯥꯏꯗꯣ ꯑꯩꯈꯣꯏꯒꯤ ꯃꯅꯤꯡꯊꯧꯒꯤꯁꯤꯅ ꯃꯣꯏꯒꯤ ꯌꯣꯠꯀꯤ ꯌꯣꯄꯤ ꯊꯒꯗ꯭ꯔꯥ ꯃꯣꯏ ꯖꯔ ꯂꯩꯁꯤꯟꯕ ꯌꯥꯕꯤꯗꯣ ꯑꯩꯈꯣꯏꯒꯤ ꯏꯁꯀ꯭ꯔꯤꯨꯒꯤ ꯇꯥꯏꯞ ꯇꯧꯋꯦꯕꯀꯣ ꯑꯗꯨꯗꯨꯅ ꯅꯨꯄꯤ ꯃꯉꯥ ꯇꯔꯨꯛ ꯇꯧꯔꯒ ꯂꯣꯏꯁꯤꯜꯂꯀꯥꯟꯗ ꯐꯥꯕꯅꯦꯕ
ꯎꯝ ꯑꯗꯨꯁꯨ ꯊꯥ ꯀꯦ ꯍꯥꯏꯔꯒ ꯊꯥꯈꯤꯗ꯭ꯔꯕꯅꯤ
ꯆꯞ ꯃꯥꯟꯅꯩꯔꯣ ꯅꯨꯡ ꯌꯥꯎꯋꯔꯤꯗꯨꯕꯨ ꯑꯗꯨꯗꯨꯒ ꯃꯊꯪ ꯌꯣꯠ ꯌꯣꯠꯄꯨꯗꯤ ꯑꯩꯉꯣꯟꯗ ꯍꯦꯟꯅ ꯁꯥꯡꯕ ꯑꯅꯤꯅꯦ ꯂꯃꯤꯁꯦ ꯀꯣꯟꯅ ꯕꯨꯗꯤ ꯌꯥꯏꯌꯦꯅ ꯈꯜꯂꯦꯕꯀꯣ ꯑꯩꯒꯤ ꯃꯣꯠꯇ ꯑꯗꯨꯁꯨ ꯈꯤꯇꯪ ꯀꯣꯟꯅ ꯐꯥꯠꯂꯣꯏꯗꯕ ꯑꯗꯒꯤ ꯃꯥ ꯑꯃꯗ ꯅꯨꯡꯉꯥꯏꯇꯕ꯭ꯔꯥ ꯈꯪꯗꯦꯕꯀꯣꯗ ꯑꯗꯨꯃꯥꯏꯅ ꯇꯧꯔꯦ ꯑꯗꯨꯗꯣ ꯑ ꯀꯩꯅꯣ ꯇꯝꯕ ꯎꯝ ꯎꯝꯣ ꯑ ꯑꯃ ꯂꯩꯌꯦꯗꯅꯀꯣ
ꯎꯝ ꯆꯥꯝꯉꯥ ꯄꯤꯕ
ꯌꯣꯠ ꯑꯃ ꯂꯩꯗꯅꯀꯣ ꯑꯗꯨꯗꯨꯒ
ꯆꯧꯉꯥ ꯄꯤꯕꯗꯨꯔꯣ
ꯆꯧꯉꯥ ꯄꯤꯕ ꯂꯩꯗ꯭ꯔꯁꯨ ꯍꯣꯏ ꯆꯧꯉꯥ ꯄꯤꯕꯅ ꯐꯗꯧ ꯃꯥꯜꯂꯦ ꯍꯥꯏꯗꯤ ꯅꯨꯡꯁꯤꯠ ꯅꯨꯡꯁꯤꯠ ꯀꯩꯀꯥ ꯇꯧꯔꯛꯄꯗ ꯐꯅꯕꯀꯣ ꯈꯔ
ꯎꯝ ꯍꯥꯏꯗꯤ ꯀꯩꯝ ꯇꯧꯗꯧ ꯃꯥꯟꯗ꯭ꯔꯦ ꯌꯨꯝ ꯃꯅꯨꯡꯗ ꯃꯔꯛꯇ ꯁꯥꯕꯅꯤꯅ ꯀꯥꯆꯤꯟꯗ
ꯈꯪꯗꯦ ꯑꯗꯣꯏꯖꯨ ꯅꯨꯡꯉꯥꯏꯇꯦꯗꯅ ꯑꯗꯨ ꯑꯗꯨꯃꯥꯏꯅ ꯑꯃ ꯂꯩꯔꯀꯥꯟꯗ ꯑꯗꯨꯗꯣ ꯎꯝ ꯊꯣꯡꯗꯣ ꯐꯖꯅ ꯑꯝ ꯆ ꯄꯤꯂꯔ ꯑꯃ ꯌꯨꯝꯈꯠꯇꯔꯗꯤ ꯌꯥꯔꯣꯏꯗꯣꯏꯅꯦꯕꯣ ꯀꯣ ꯌꯣꯠ ꯑꯥ ꯊꯣꯡꯗꯨꯒꯤ ꯇꯣꯉꯥꯟꯅ ꯑꯃ ꯌꯣꯟꯈꯠꯄꯁꯦ ꯑꯩꯈꯣꯏꯒꯤ ꯑꯁꯇꯔ ꯇꯧꯔꯤꯁꯦ ꯁꯤꯒꯤ ꯃꯈꯥꯁꯤꯗ ꯑꯩꯈꯣꯏꯒꯤ ꯗ꯭ꯔꯤꯂꯤꯡ ꯗ꯭ꯔꯤꯂꯤꯡ ꯃꯦꯆ ꯗꯨꯅ ꯗ꯭ꯔꯤꯜ ꯇꯧꯔꯀꯥꯟꯗ ꯌꯣꯠ ꯑꯃ ꯐꯨꯝꯃꯀꯥꯟꯗ ꯌꯣꯠꯇꯨꯒ ꯍꯧꯖꯤꯛꯀꯤ ꯑꯃ ꯑꯩꯈꯣꯏꯅ ꯂꯩꯔꯛꯇꯕ ꯌꯣꯠꯁꯤꯒ ꯁꯧꯖꯟꯅꯔꯀꯥꯟꯗ ꯑꯗꯨꯃꯥꯏꯅ ꯌꯨꯡꯉꯀꯥꯟꯗ ꯊꯣꯡꯁꯦ ꯄꯥꯟꯗꯣꯏꯅꯦꯕꯀꯣ ꯇꯥꯃꯣ ꯑꯗꯨꯃꯥꯏꯅ ꯇꯧꯔꯒ ꯈꯔ ꯐꯖꯅ ꯁꯦꯝꯃꯒ ꯌꯣꯠ ꯂꯦꯝꯕꯗꯨꯅ ꯑꯩꯅ ꯎꯝ ꯑꯩꯈꯣꯏ ꯎꯄꯥꯛ ꯂꯩꯌꯦꯕꯀꯣ ꯎꯄꯥꯛꯥꯛꯇ ꯇꯧꯔꯛꯀꯥꯟꯗ ꯑꯩꯈꯣꯏꯒꯤ ꯀꯩꯅꯣ ꯁꯦꯝꯃꯟꯒꯦ ꯇꯧꯕ ꯔꯦꯛ ꯑꯃ ꯍꯥꯞꯄꯟꯕꯗꯤ ꯌꯥꯗꯅ ꯁꯥꯄꯣꯟ ꯀꯦꯞꯇ ꯑꯣꯏꯔꯖꯨ ꯊꯥꯡꯒꯠꯅꯕ ꯁꯥꯄꯣꯟ ꯃꯈꯥ ꯊꯝꯕꯗꯣ ꯏꯔꯨꯖꯕ ꯆꯣꯡꯕꯗ ꯂꯣꯏ ꯄꯣꯞꯊꯣꯛꯄꯅꯦꯕ ꯑꯈꯣꯏꯕꯨꯗꯤ ꯌꯥꯅꯤ ꯑꯥ ꯌꯥꯅꯤ ꯑꯩꯅ ꯁꯁ ꯌꯥꯅꯤ ꯈꯪꯉꯤ ꯎꯝ ꯌꯥꯅꯦꯅ ꯈꯪꯉꯦ ꯑꯗꯣ ꯑꯗꯨꯃꯥꯏꯅ ꯍ ꯇꯧꯍꯟꯒꯦ ꯇꯧꯕꯅꯦ ꯌꯣꯠꯇꯨ ꯂꯦꯝꯃꯒꯗꯤ ꯍꯥꯏꯗꯤ ꯑꯩꯈꯣꯏꯅ ꯂꯨꯖꯕꯗꯨꯕꯨꯗꯤ ꯊꯣꯛꯇꯦꯕꯀꯣ ꯑꯗꯣ ꯑꯩꯈꯣꯏ ꯕꯥ ꯍꯣꯏ ꯑꯩꯈꯣꯏ ꯕꯣꯛ ꯍꯣꯏꯅ ꯂꯨꯖꯕꯗꯗꯤ ꯃꯣꯏꯗꯤ ꯏꯁꯤꯡꯗꯣ ꯄꯪꯍꯩꯗ ꯍꯩꯗꯔꯒ ꯑꯈꯣꯏꯖꯨ ꯑꯈꯣꯏꯖꯨ ꯍꯩꯗꯔꯤꯅꯦ ꯑꯗꯣꯏꯖꯨ ꯁꯥꯄꯣꯟꯗꯣ ꯆꯣꯡꯅꯤ ꯈꯣꯠꯅꯤ ꯍꯥꯏꯕꯩ ꯃꯇꯥꯏꯗ ꯂꯩꯊꯣꯛ ꯈꯣꯠꯇꯣꯛꯇꯅ ꯊꯝꯃꯤꯗꯅ ꯃꯣꯏꯗꯤ ꯊꯝꯗꯦꯕ ꯑꯗꯨꯗꯨꯅ ꯍꯥꯏꯗꯤ ꯁꯥꯄꯣꯟꯗꯣ ꯄꯨꯡꯄꯣꯞ ꯄꯣꯞꯄꯗꯣ ꯊꯨꯅ ꯂꯣꯏꯗꯅ ꯄꯣꯠꯇꯣ ꯃꯥꯡꯉꯤꯗꯅ ꯐ꯭ꯔꯤꯗ
ꯑꯗꯨꯁꯨ ꯃꯥꯝꯗꯣ ꯀꯧꯗꯣꯏꯅꯤꯀꯣ
ꯊꯨꯡ ꯁꯦꯝꯃꯤꯅꯦꯅ ꯊꯣꯡꯅꯤ ꯑꯩꯅ ꯈꯟꯕꯗ ꯍꯧ ꯉꯁꯤ ꯍꯨꯖꯤꯛ ꯍꯣꯔꯦꯟ ꯁꯦꯝꯗꯧ ꯃꯥꯟꯗ꯭ꯔꯦ ꯍꯥꯏꯗꯤ ꯈꯔ ꯄꯩꯁꯥ ꯅꯨꯡꯁꯥ ꯈꯔ ꯀꯣꯝꯃ ꯀꯥꯟꯗ ꯍꯥꯏꯗꯤ ꯍꯧꯖꯤꯛ ꯁꯤꯖꯤꯟꯅꯕ ꯌꯥꯔꯤꯃꯤꯅ ꯊꯑꯣꯏꯔꯔꯣꯏꯕ ꯀꯣ ꯑꯩꯅꯁꯨ ꯊꯧꯑꯣꯏꯗ꯭ꯔꯦꯕ ꯍꯥꯏꯗꯤ ꯀꯩꯝꯇ ꯇꯧꯗꯦꯕ ꯑꯗꯨꯅ ꯑꯥ ꯇꯧꯗꯦ ꯑꯗꯨꯅ ꯑꯥ ꯐꯂꯥꯡꯗꯣ ꯅꯤꯅꯦꯅ ꯍꯥꯏꯗꯤ ꯂꯨꯖꯕꯗꯣ ꯆꯣꯡꯕꯗꯣ ꯏꯁꯤꯡꯗꯣ ꯐꯂꯥꯡꯗ ꯁꯣꯛ ꯀꯅꯤ ꯍꯥꯏꯗꯅ ꯏꯁꯤꯡ ꯑꯗꯨꯗꯨꯅ ꯐꯂꯥꯡꯗꯣ ꯑꯥ ꯑꯗꯨꯅ ꯐꯂꯥꯡ ꯗꯣ ꯅꯤꯅꯦꯅ ꯏꯔꯨꯖꯕ ꯆꯣꯡꯗꯧꯕ ꯑꯩꯒꯤ ꯈ꯭ꯋꯥꯡꯃꯨꯛꯀꯤ ꯆꯥꯡꯖꯦ
ꯂꯧꯁꯤꯟꯕ ꯉꯝꯗꯕ
ꯑꯁꯤꯁꯦ ꯑꯩꯈꯣꯏꯒꯤ ꯆꯦꯔꯪ ꯆꯦꯔꯪ ꯀꯩꯅꯣ ꯂꯩꯌꯦꯕ ꯑꯩꯈꯣꯏꯒꯤ ꯅꯍꯥꯃꯨꯛ ꯁꯤꯂꯤꯡ ꯍꯥꯒꯤꯕꯒꯤ ꯆꯦꯔꯪ ꯂꯩꯌꯦꯕꯀꯣ ꯑꯗꯨꯗꯨꯅ ꯍꯥꯏꯗꯤ ꯏꯁꯇꯦꯞ꯭ꯂꯔ ꯐꯂꯥꯡꯗꯤ ꯑꯗꯨꯝ ꯌꯥꯕꯅꯦ ꯍꯥꯏ ꯑꯩꯈꯣꯏ ꯏꯁꯇꯦꯞꯄꯂꯔ ꯆꯠꯄꯩꯗꯣ ꯑꯗꯨꯗꯨꯅ ꯇꯦꯛ ꯇꯦꯛ ꯑꯥ ꯇꯦꯛ ꯇꯦꯛ ꯆꯞꯁꯜꯂꯒ ꯅꯞꯁꯜꯂꯣ ꯍꯥꯏꯗꯤ ꯆꯣꯡꯉꯖꯨ ꯆꯦꯔꯪ ꯃꯊꯛꯀꯤ ꯆꯣꯡꯅꯕ ꯑꯗꯨꯃꯥꯏꯅ ꯍꯥꯏ ꯑꯩꯅ ꯈꯜꯂꯤꯅ ꯊꯣꯡꯅꯥꯎ ꯂꯩꯕ ꯑꯗꯥꯏꯗ ꯁꯦꯟꯇꯦꯛꯁ ꯑꯆꯧꯕꯗꯣ ꯑꯗꯨꯗꯣ ꯈꯔ ꯏꯟꯁꯤꯜꯂꯒ ꯏꯁꯤꯡ ꯌꯥꯎ ꯍꯧꯖꯤꯛꯄꯨꯗꯤ ꯏꯁꯤꯡ ꯌꯥꯎꯔꯤꯕ ꯏꯁꯤ ꯏꯁꯤꯡ ꯌꯥꯎꯗ꯭ꯔꯀꯥꯟꯗ ꯑꯗꯨꯃꯥꯏꯅ ꯏꯟꯁꯤꯟꯕ ꯉꯃꯀꯥꯟꯗ ꯑꯗꯨꯃꯥꯏꯅ ꯏꯟꯁꯤꯜꯂꯒ ꯊꯝꯃꯦꯗꯅ ꯑꯗꯨꯑꯣꯏꯗꯤ ꯑꯗꯨꯏ ꯃꯄꯥꯗꯨꯃꯥ ꯃꯥꯅ ꯀꯜꯂꯕ ꯑꯗꯨꯗꯨꯒ ꯑꯔꯦꯝꯕ ꯃꯇꯦꯛ ꯑꯥ ꯍꯥꯏꯗꯤ ꯃꯥꯅ ꯐꯂꯥꯡꯗꯣ ꯆꯣꯠꯍꯜꯂꯔꯣꯏ ꯃꯥꯅ ꯉꯥꯛꯑꯅꯤꯗꯅ ꯑꯗꯩ ꯑꯔꯦꯝꯕ ꯇꯦꯛꯇꯨꯅ ꯑꯃꯨꯛ ꯍꯨꯖꯤꯛꯀꯤ ꯆꯔꯪ ꯂꯩꯌꯦ ꯆꯦꯔꯪꯗꯨ ꯅꯞꯁꯟꯒꯦ ꯇꯧꯕ ꯑꯩꯅ ꯑꯗꯨꯗꯨꯒ ꯑꯁꯣꯝ ꯃꯃꯥꯡꯗ ꯂꯨꯖꯅꯕ ꯑꯈꯣꯏ ꯃꯥꯅ ꯑꯗꯨꯗ ꯊꯣꯛ ꯇꯥꯗꯤ ꯇꯔꯥ ꯇꯤꯡꯉꯒꯅꯦꯕ ꯃꯥꯅ ꯐꯤ ꯌꯥꯅꯕ ꯐꯅꯦꯛ ꯀꯩ ꯀꯥꯏꯗꯩ ꯍꯣꯡꯗꯣꯛꯅꯕ ꯄꯨꯁꯤꯟꯕꯒꯤ ꯑꯗꯨꯃꯥꯏꯅ ꯌꯥꯟꯅꯕ ꯁꯦꯝꯃꯝꯃꯤꯗꯣ ꯑꯈꯣꯏ ꯃꯥꯅ ꯁꯦꯝꯃ ꯄꯅꯦꯕ ꯑꯗꯨꯃ ꯑꯗꯨꯗꯨꯁꯨ ꯑꯩꯅ ꯃꯐꯝꯗꯣ ꯍꯣꯡꯗꯣꯛꯀꯗꯕ ꯏꯁꯤꯡ ꯏꯁꯥ ꯆꯥꯏꯊꯕꯒꯤ ꯈꯨꯠ ꯀꯩꯀꯥ ꯊꯥꯡꯒꯠꯄꯗ ꯄꯜꯂꯦꯕ ꯑꯩꯉꯣꯟꯗꯗꯤ ꯍꯦꯛꯇ
ꯎꯝ
ꯑꯣ ꯍꯣꯏ ꯋꯥꯡ ꯆꯥꯎꯗꯅ ꯐꯤꯕꯝ ꯑꯃ ꯏꯁ ꯁꯨꯝ ꯁꯨꯝꯁꯤꯜꯂꯛ꯭ꯔꯦ ꯀꯣꯏꯔ ꯀꯣꯏꯏꯔꯒ ꯃꯤꯗꯤ ꯃꯥꯟꯁꯤꯂ ꯜꯁ ꯅꯝꯕꯗꯣ ꯑꯩ ꯊꯋꯥꯏ ꯅꯨꯡꯉꯥꯏꯇꯦ ꯑ
ꯀꯅꯦ
ꯄꯝ ꯠꯀꯇ ꯐꯔꯒ ꯐꯥꯝꯁ
ꯃꯣꯏ ꯅꯣꯏ ꯅꯦꯝꯕꯒꯤꯅꯤ ꯄꯥꯝꯃꯨꯗꯦ ꯄꯥꯝꯃꯨꯗꯦ
ꯍꯣꯏ ꯗꯤꯄꯥ ꯍꯣꯏꯒ ꯆꯠꯄꯗ ꯁꯦꯠꯂꯝꯃꯗꯤ ꯎꯝ ꯐꯣꯇꯣꯒꯤ ꯐꯣꯇꯣ ꯐꯖꯕ ꯉꯥꯛꯇ ꯉꯥꯏꯔꯅꯤ
ꯎꯝ ꯑꯗꯣ ꯃꯣꯏꯗꯗꯤ ꯍꯥꯏꯗꯤ ꯂꯣꯏꯅ ꯋꯥꯡꯕꯁꯨ ꯃꯥꯟꯅꯕꯝꯅꯤꯅ ꯑꯗꯨꯃꯥꯏꯅ ꯀꯩꯁꯨꯁꯨ ꯇꯧꯔꯣꯏꯕ ꯅꯠꯇ꯭ꯔꯥ
ꯃꯥꯥꯟꯗꯤ ꯃꯥꯟꯅꯗꯦꯍꯦ ꯏꯁ ꯋꯥꯡꯕ ꯇꯣꯡꯕꯒꯤ ꯑꯗꯨ ꯑꯣꯏꯖꯨ ꯍꯥꯏꯗꯤ ꯋꯥꯡ ꯇꯔꯖꯨ ꯑꯩꯅ ꯍꯦꯜꯂꯖꯨ ꯁꯥꯗꯣ ꯈꯤꯇꯪ ꯂꯩꯗꯅ
ꯎꯝ
ꯎ
ꯑꯗꯣ ꯎꯝ ꯎꯝ ꯎꯝ ꯃꯣꯏ ꯀꯥꯏꯇ꯭ꯔꯤ ꯍꯣꯏ ꯑꯗꯨꯃꯥꯏꯅ ꯑꯍꯨꯝ ꯀꯥꯞꯄꯗꯣ ꯑꯗꯨꯝ ꯕꯦꯂꯦꯟꯁ ꯑꯃꯅ
ꯎꯝ ꯑꯗꯨ ꯐꯗ꯭ꯔꯥ ꯌꯦꯡꯕꯗ ꯑꯩꯗꯨꯒꯁꯨ ꯃꯌꯥꯝ ꯅꯣꯏꯕ ꯃꯥꯟꯗꯦꯕ ꯑꯁ ꯉꯁꯥꯏꯒꯤꯗꯨꯗꯤ ꯃꯣꯛꯀꯥꯑ
ꯃꯣꯏꯅ ꯄꯤꯛꯄꯒꯤꯅꯦꯕ
ꯁ꯭ꯀꯨꯇꯤꯖꯅ ꯑꯩ ꯑꯁꯥꯡꯈꯠꯈ꯭ꯔꯦ
ꯉꯁꯥ ꯏꯁꯥ ꯏꯁꯥ ꯍꯥꯎꯕ꯭ꯔꯅꯦ
ꯎꯝ ꯑꯖꯤꯍꯥꯎꯦ
ꯎꯝ ꯍꯥꯏꯗꯤ ꯉꯥꯅꯨꯗꯨꯁꯨ ꯍꯥꯏꯗꯤ ꯐꯖꯅ ꯌꯥꯝꯅ ꯆꯥ ꯌꯥꯔꯔꯣꯏ ꯑꯝꯇ ꯈꯜꯂꯨꯔꯕꯅꯦꯕ ꯅꯥꯎ ꯏꯕꯥꯅꯤꯅꯀꯣ
ꯎꯝ ꯐꯪ ꯀꯣꯅꯦ ꯇꯩꯅꯕ ꯂꯦꯃꯦ ꯑꯣꯖꯥꯁꯤꯡ ꯐꯅꯌꯥꯝ ꯄꯨꯅꯔꯒ ꯑꯗꯨ ꯃꯇꯨꯡꯗꯣ ꯍꯥꯏꯗꯤ ꯀꯩꯁꯨ ꯀꯜꯂꯦ ꯌꯥꯝꯅ ꯑꯩꯗꯤ
ꯑꯣ ꯌꯥꯝ ꯀꯟꯕ ꯆꯤꯡꯕ ꯍꯥꯏꯗꯤ ꯑꯩ ꯑꯩꯒꯅꯥꯎꯕꯨ ꯎꯝ ꯅꯥꯎꯋꯦ ꯑꯩꯈꯣꯏꯗꯗꯤ ꯀꯟꯕ ꯆꯤꯡꯗꯦꯕꯀꯣ
ꯅꯣꯏꯅ ꯐꯕ ꯍꯥꯏꯅꯤꯀꯣ ꯑꯩꯉꯣꯟꯗꯗꯤ ꯌꯥꯗ꯭ꯔꯦ
ꯎꯝ ꯃꯁꯤꯡꯕꯨꯗꯤ ꯑꯗꯨꯝ ꯆꯪꯒꯦ ꯆꯪꯒꯦ ꯇꯧꯋꯦꯕ ꯑꯩꯁꯨ ꯑꯗꯨꯕꯨꯗꯤꯀꯣ
ꯎꯝ
ꯑꯗꯨ ꯀꯩ ꯍꯥꯏꯇꯥꯔꯦ ꯌꯥꯝ ꯀꯟꯕꯨ ꯀꯟꯗ꯭ꯔꯕꯅꯤ ꯍꯥꯏꯗꯤ ꯑꯁ ꯁꯦꯝꯕꯗꯒ ꯑꯃꯨꯛ ꯑꯩꯈꯣꯏ ꯃꯣꯏꯒꯤ ꯌꯦꯟ ꯁꯦꯝꯕꯅꯦ ꯅꯥꯎꯕ ꯏꯕꯥꯅꯤ ꯆꯥꯡꯈ ꯑꯩꯈꯣꯏ ꯍꯧꯣꯡꯆꯥ ꯐꯣꯏꯅꯦꯕꯀꯣ ꯃꯇꯨꯗꯣ
ꯎꯝ
ꯑꯗꯨꯐꯥꯎ ꯀꯨꯏꯅ ꯆꯪꯕ ꯍꯥꯏꯇꯥꯔꯦ
ꯎꯝ
ꯑꯗꯨꯃꯥꯏꯅ ꯇꯧꯋꯤ ꯑꯗꯨꯗꯨꯒꯤ ꯑꯁꯥꯗꯣ ꯐ ꯅꯠꯇꯦ ꯌꯦꯟ ꯁꯦꯝꯕ ꯃꯤꯗꯣ ꯑꯩ ꯍꯧꯖꯤꯛ ꯁ꯭ꯋꯥꯏꯗꯗꯤ
ꯑꯣ
ꯑꯗꯨꯝ ꯌꯥꯏꯈꯣ ꯀꯣ ꯀꯩꯅꯣꯝ ꯌꯦꯡꯒꯦ ꯑꯣꯀꯦ
ꯍꯨ
ꯇꯕꯣ
ꯇꯥꯢ ꯇꯥꯢ
ꯑꯗꯨ ꯑꯗꯨꯃꯥꯏꯅ ꯃꯇꯨ ꯐꯣꯢꯕꯗꯨꯁꯨ ꯀꯨꯏꯅ ꯆꯪꯉꯦꯕꯀꯣ
ꯎꯝ
ꯍꯜꯂꯣ
ꯇꯥꯏ ꯍꯥꯏꯌꯣꯅꯦ
ꯇꯥ ꯇꯥ ꯇꯥꯗꯕ꯭ꯔꯣ
ꯇꯥꯏ ꯍꯥꯢꯌꯣ
ꯑꯁ ꯅꯥꯀꯟꯗ ꯂꯥꯛꯁꯤꯟꯕꯁꯤꯗ ꯇꯥꯕꯁꯦ ꯉꯝꯗꯕ ꯍꯥꯏꯇꯥꯔꯦ ꯑꯥ ꯂꯥꯡꯕꯁꯤꯒꯤ ꯇꯥꯃꯣꯅ ꯉꯥꯡꯕꯗꯣ ꯄꯤꯛꯅ ꯇꯥꯔꯦ ꯑꯗꯣ ꯑꯗꯨꯃꯥꯏꯅ ꯁꯥꯗꯣ ꯐꯖꯅ ꯂꯤꯔꯒ ꯍꯥꯏꯗꯤ ꯆꯨꯝ ꯃꯁꯥ ꯆꯨꯝꯅ ꯍꯥꯏꯗꯤ ꯃꯁꯥ ꯆꯥꯎꯈꯠꯂꯛꯄꯩ ꯇꯧꯗꯕꯤꯗꯣ ꯃꯁꯥ ꯀꯟꯁꯤꯜꯂꯒ ꯃꯁꯥ ꯄꯥꯁꯤꯜꯂꯛꯄꯗꯣ
ꯎꯝ
ꯑꯗꯨꯒꯤ ꯏꯁꯇꯦꯖ ꯑꯗꯨꯝ ꯌꯧꯦꯕ ꯁꯥꯗꯣ
ꯎꯝ
ꯃꯔꯕꯥꯨꯗꯤ ꯌꯥꯝ ꯆꯥ ꯉꯝꯅꯗ꯭ꯔꯦꯗꯅ
ꯉꯝꯗꯦ ꯑꯩꯗꯤ ꯃꯇꯣꯡꯕꯨ ꯌꯥꯅ ꯆꯤꯡꯊꯣꯛꯄ ꯉꯝꯗꯕꯒꯤ ꯊꯥꯗꯕ ꯐꯅꯌꯥꯝ ꯌꯥꯎꯋꯦ
ꯑꯗꯨ ꯐꯥꯎꯗꯤꯤ ꯉꯝꯗꯤ ꯉꯝꯕꯅꯤ ꯑꯗꯣ ꯑꯗꯨꯃꯥꯏꯅ ꯇꯧꯕꯒꯤ
ꯑꯥ
ꯑꯗꯨꯃꯥꯏꯅ ꯇꯧꯕ ꯌꯥꯝ ꯌꯥꯎꯔꯦ ꯑꯩꯅꯗꯤ ꯑꯗꯨꯝ ꯍꯥꯏꯗꯔ ꯂꯦꯝꯒꯅꯤꯅ
ꯌꯦꯟ ꯌꯦꯟꯗꯨꯗꯤ ꯍꯥꯏꯗꯤ ꯕꯣꯏꯂꯔꯅꯤꯅ ꯑꯗꯨꯝ ꯊꯣꯛꯄꯅꯦ ꯑꯩꯉꯣꯟꯗ ꯆꯥꯕ ꯅꯨꯡꯉꯥꯏ ꯌꯦꯟꯁꯤꯁꯨ
ꯌꯦꯟꯗꯣ
ꯎꯝ
ꯑꯥ ꯍꯥꯏꯗꯤ ꯏꯆꯝ ꯆꯝꯕꯩ ꯇꯥꯏꯞ ꯇꯧꯋꯤ
ꯑꯗꯨꯝ ꯍꯥꯎꯦ ꯉꯥꯅꯨ ꯆꯥꯔꯨꯕꯩꯅꯤꯗ ꯑꯗꯩ ꯖꯣꯏꯁꯤꯁꯨ ꯆꯥꯗꯤ ꯆꯥꯅꯤꯡꯉꯤ ꯖꯣꯏꯁꯤꯁꯨ ꯉꯁꯤꯗꯤ ꯏꯟꯁꯥꯡ ꯃꯥ ꯆꯥꯛ ꯏꯟꯁꯥꯡ ꯑꯣꯝꯑꯝꯃꯣꯏꯗꯧ ꯃꯥꯝꯂꯦ ꯃꯥ ꯆꯥꯛ ꯑꯝ ꯆꯥꯗ꯭ꯔꯦꯕ ꯑꯩꯁꯨ ꯆꯥꯛꯇꯣ ꯐꯖꯅ ꯆꯥꯗ꯭ꯔꯦꯕ ꯑꯩꯒꯤꯕꯨꯗꯤ ꯏꯟꯁꯥꯡꯗꯣ ꯃꯌꯥꯝ ꯆꯥꯏꯑꯦꯕꯀꯣ ꯑꯗꯨꯝ ꯑꯩ ꯉꯝꯖꯕꯤ ꯊꯥꯛꯇ
ꯅꯥꯎꯕꯣꯢꯅ ꯆꯥꯛ ꯆꯥꯔꯦ ꯑꯝ ꯍꯥꯢꯌꯣ
ꯆꯤꯅꯤꯇꯥꯕꯨꯗꯤ ꯃꯁꯥꯏ ꯆꯥꯖꯗꯕꯅꯦꯕꯀꯣ ꯖꯣꯁꯤꯗꯤ ꯑꯣꯛꯇꯕ ꯃꯥꯜꯂꯦ ꯉꯁꯤꯗꯨ ꯃꯥ ꯑꯩꯅ ꯑꯩꯅ ꯂꯣꯛꯈꯥꯛ ꯁꯤꯟꯁꯤꯜꯂꯒꯦꯀꯣ ꯍꯥꯏꯕ ꯃꯥꯁꯦ ꯑꯍꯥꯟꯕ ꯈꯨꯝꯃꯛꯇꯦꯕꯀꯣ
ꯎꯝ
ꯃꯥ ꯈꯤꯗꯪ ꯑꯣ ꯄꯣꯃꯥ ꯆꯥꯒꯦꯏꯗꯤ ꯃꯇꯨꯝꯗꯤ ꯍꯥꯞꯇꯔꯦꯕ ꯑꯗꯨ ꯆꯥꯈꯤꯗ꯭ꯔꯦꯕ ꯀꯂ ꯂꯣꯁ ꯃꯥ ꯃꯅꯥ ꯌꯥꯔꯦ ꯑꯃꯨꯛ ꯍꯥꯏꯔꯛꯑꯕ ꯂꯣꯏꯁꯤꯜꯂꯣ ꯑꯗꯨꯝ ꯍꯥꯏꯔꯛꯑꯕ ꯑꯗꯨꯗꯤ ꯁꯥꯔ ꯍꯣꯏꯁꯨ ꯍꯧꯒꯠꯅꯈ꯭ꯔꯦꯗꯅ ꯃꯥꯁꯨ ꯇꯂꯛꯑꯕ ꯃꯥꯜꯂꯦꯕ ꯑꯗ ꯍꯧꯊꯠꯂꯦ ꯑꯗꯨꯝ
ꯃꯈꯣꯡ ꯀꯩꯒꯗꯣ ꯍꯥꯏꯗꯤ ꯑꯣꯖꯥ ꯅꯨꯡꯖꯥ ꯂꯩꯇ꯭ꯔꯗꯤ ꯑꯗꯨꯝ ꯆꯥꯒꯦ ꯇꯧꯅꯤ ꯅꯨꯡꯉꯥꯏꯇ꯭ꯔ ꯑꯣꯖꯥ ꯀꯌꯥ ꯂꯩꯕꯗꯨꯗ ꯑꯃꯨꯛꯀ
ꯑꯦ ꯆꯥꯎ ꯀꯩꯅꯣ ꯑꯩꯈꯣꯏ ꯆꯤꯛ ꯉꯝꯗꯕꯩꯅꯦ
ꯑꯗꯨꯗ ꯑꯩ ꯈꯤꯇꯪ ꯁꯥꯎꯒꯦ ꯇꯧꯕ ꯍꯥꯏꯇꯥꯔꯦ ꯑꯃ ꯀꯣꯝꯄꯥꯛꯇꯨꯗ ꯏꯟꯥꯡ ꯍꯦꯛꯇ ꯍꯥꯞꯄꯒꯅ ꯀꯩꯅꯣꯗꯣ ꯄꯨꯂꯞ ꯃꯥꯡꯍꯟꯈꯤꯕꯗꯣ ꯈꯪꯕ꯭ꯔꯥ
ꯀꯔꯝꯕ
ꯀꯣꯝꯄꯥꯛ ꯃꯆꯥ ꯑꯃꯗ ꯏꯟꯁꯥꯡ ꯃꯌꯥꯝ ꯌꯥꯎꯔꯝꯃꯦ ꯃꯈꯣꯡ ꯃꯈꯨꯠ ꯑꯗꯨꯒꯤꯗꯣ ꯏꯟꯁꯥꯡ ꯃꯌꯥꯝꯁꯦ ꯍꯥꯏꯗꯤ ꯀꯩꯁꯨ ꯐꯠꯇꯕ ꯏꯟꯁꯥꯡ ꯅꯠꯇꯕ ꯑꯩꯈꯣꯏꯅ ꯈꯔ ꯈꯔ ꯁꯣꯛꯑꯝꯕ ꯈꯣꯠꯂꯝꯕ ꯃꯣꯏꯒꯤ ꯍꯥꯏꯗꯤ ꯈꯥꯕꯩꯅ ꯁꯣꯛꯄꯒꯤꯁꯤꯡꯗꯨꯅꯦꯕꯀꯣ
ꯃꯥꯅꯦ ꯄꯝꯃꯨꯢꯉꯣ ꯖꯣꯢꯁꯤ ꯏꯟꯁꯥꯡ ꯖꯣꯏꯁꯤ ꯏꯟꯁꯥꯡ ꯄꯨꯈꯤꯕꯅꯤ ꯃꯥ ꯄꯨꯒꯦꯅ ꯍꯥꯏꯅ ꯕꯕꯥꯒ ꯃꯃꯥꯒꯒꯤ
ꯑꯗꯨꯕꯨꯗꯤ ꯄꯨꯈꯤꯌꯦ ꯑꯗꯨ ꯑꯗꯨꯃꯥꯏꯅ ꯑꯔꯦꯝꯕꯗ ꯑꯗꯨ ꯂꯣꯏ ꯃꯥꯡꯍꯜꯂꯦꯕꯀꯣ ꯑꯗꯨꯗꯨꯅꯦꯕ ꯑꯩꯅ ꯑꯗꯨ ꯅꯨꯡꯉꯥꯏꯇꯦ ꯑꯗꯨ ꯁꯥꯎꯅꯤꯡꯉꯦꯁꯨ ꯇꯧꯏꯤ ꯑꯗꯣ ꯑꯣꯖꯥꯁꯤꯡꯁꯨ ꯈꯔ ꯈꯔꯗꯤ ꯄꯨꯅꯈꯤꯕ ꯃꯥꯜꯂꯤ
ꯅꯪ ꯄꯏꯌꯦ ꯑꯗꯨꯏꯅꯦ ꯂ ꯃꯝꯗ꯭ꯔꯤꯗꯣ ꯅꯠꯇ꯭ꯔꯗꯤ ꯏꯟꯁꯥꯡꯗꯣ ꯑꯗꯨꯝ ꯂꯦꯝꯃꯗꯧꯅꯦ ꯄꯨꯔꯤꯗꯣ ꯐꯔꯒ ꯃꯥꯡꯗꯅꯕ
ꯑꯩꯅꯗꯤ ꯍꯥꯏꯕꯅꯦ ꯅꯥꯎꯕꯣꯏꯅꯁꯨ ꯑꯗꯨꯝ ꯍꯥꯏꯌꯦ ꯑꯩꯉꯣꯟꯗ ꯇꯦꯂꯤꯐꯤꯤꯟ ꯄꯨꯈ꯭ꯔꯁꯤꯔꯅꯀꯣ
ꯎꯝ ꯣ ꯂꯥꯛꯄꯗꯨꯗꯤ ꯇꯟꯗ꯭ꯔꯣꯦ
ꯀꯍꯅꯣ
ꯗꯦꯐꯤꯟꯒ ꯐꯣꯣꯔ ꯂꯥꯛꯕ ꯇꯟꯣ
ꯑꯦ ꯆꯞ ꯃꯥꯟꯅꯩ ꯀꯩꯅꯣ ꯃꯣꯏ ꯄꯨꯔꯒ ꯆꯠꯈꯤꯕꯗꯨꯗꯤ ꯇꯟ꯭ꯔꯒ ꯇꯦꯟꯐ ꯄꯨ ꯂꯥꯛꯄꯗꯣ ꯑꯗꯨꯃꯥꯏꯅ ꯅꯥꯎꯕꯣꯏꯅꯁꯨ ꯈꯪꯉꯤ ꯍꯥꯏꯗꯤ ꯑꯩꯈꯣꯏ ꯅꯥꯎꯕꯣꯢ ꯏꯕꯥꯅꯤ ꯁꯦꯝꯕꯗ ꯑꯗꯨꯝ ꯎꯈ꯭ꯔꯕꯅꯤꯅ ꯑꯗꯨꯝ ꯈꯪꯉꯦꯕꯀꯣ
ꯎꯝ
ꯍꯜꯂꯣ
ꯇꯥꯢꯌꯦ ꯍꯥꯏꯔꯛꯑꯣꯅꯦ
ꯑꯗꯨꯃꯥꯏꯅ ꯑꯗꯨꯝ ꯂꯦꯝꯃꯕꯅꯤꯅ ꯑꯗꯨꯝ ꯎꯔꯕꯅꯤꯅ ꯈꯪꯉꯤ ꯁꯤꯗꯤ ꯄꯥꯞ ꯂꯦꯝꯃꯅꯤ ꯈꯣꯂꯅꯤ ꯉꯝꯃꯔꯅꯀꯣ
ꯎꯝ
ꯑꯗꯨꯗꯩ ꯑꯗꯨꯃꯥꯏꯅ ꯑꯗꯨꯝ ꯈꯪꯉꯦ ꯈꯪꯉꯦ ꯄꯨꯈ꯭ꯔꯁꯤꯅꯅ ꯍꯥꯏꯔꯑꯦ ꯌꯥꯗꯦ ꯈꯣꯠꯇꯦ
ꯁꯥꯔꯛꯀꯦ ꯑꯗꯨꯒ ꯁꯥꯔꯇꯤꯐꯤꯀꯦꯠꯁꯨ ꯐꯖꯅ ꯆꯥꯏ ꯉꯥꯅꯨꯗꯣ
ꯑꯩ ꯈꯪꯕꯨ ꯈꯪꯗꯦ ꯍꯥꯏꯗꯤ ꯃꯣꯏꯗꯤ ꯃꯣꯏꯗ ꯑꯩ ꯌꯦꯡꯗꯦꯕꯀꯣ ꯍꯥꯏꯗꯤ ꯃꯣꯏꯁꯨ ꯃꯣꯏ ꯊꯣꯛ ꯄꯣꯠꯇꯨꯝ ꯆꯥꯔꯤꯁꯨ ꯑꯩꯅ ꯊꯣꯛꯄ ꯃꯤ ꯄꯥꯛ ꯌꯦꯡꯗꯦꯕꯀꯣ ꯍꯥꯏꯗꯤ ꯇꯥꯃꯣ ꯁꯥꯕꯗꯣ ꯑꯗꯨꯝ ꯌꯦꯡꯉꯦ ꯑꯗꯒꯤ ꯅꯥꯎꯕꯅ ꯆꯥꯕꯗꯨꯃ ꯐꯝꯃꯤꯟꯅꯔꯕꯅꯤꯅ ꯃꯥ ꯑꯗꯨꯝ ꯌꯦꯡꯉꯤ ꯑꯗ ꯑꯩꯅ ꯑꯃꯨ ꯆꯥꯔꯦ ꯑꯗꯨꯃꯥꯏꯅ ꯇꯧꯕꯅꯦꯕꯕꯨ ꯌꯥꯝ ꯌꯦꯡꯗꯦꯕꯀꯣ ꯑꯇꯩꯗꯤ
ꯎꯝ ꯁꯥꯔꯦ ꯁꯥꯔꯒꯦꯒ ꯐꯖꯅ ꯆꯥꯏ ꯀꯣꯝꯄꯥꯛꯇꯣ ꯃꯦꯗꯥꯝ ꯂꯤꯂꯥꯞꯇꯤꯗ ꯈꯔ ꯍꯥꯞꯄꯦ ꯑꯇꯩꯗꯤ ꯕꯥ ꯆ ꯀꯩꯅꯣ ꯖꯣꯏꯁꯤ ꯈꯨꯌꯨꯝ ꯆꯥꯕ ꯉꯝꯗꯦꯕ ꯂꯦꯝꯃꯦꯕ ꯎ ꯗꯣ
ꯎꯝ ꯑꯗꯨꯗꯒꯤ ꯍꯥꯏꯗꯤ ꯅꯍꯣꯏꯅ ꯃꯍꯤ ꯍꯥꯞꯄꯨ ꯃꯍꯤ ꯍꯥꯞꯄꯨꯗꯣ ꯃꯍꯤꯗꯣ ꯍꯥꯞꯄꯤ ꯆꯥꯛꯅ ꯃꯥꯡꯉꯇ ꯆꯕ ꯑꯅꯤꯔꯛ ꯍꯥꯞꯄꯅꯦꯕꯀꯣ
ꯑꯥ ꯑꯩꯅ ꯆꯥꯛꯂꯣ ꯍꯥꯏ ꯑꯅꯤꯈꯛ ꯁꯨꯔꯦꯑꯦ ꯇꯧꯔꯛꯑꯦ
ꯎꯝ ꯑꯗꯣ ꯌꯦꯡꯕꯤꯌꯣ
ꯑ ꯍꯣꯏ ꯑ